ꯍꯂꯣ
ꯍꯜꯂꯣ ꯑꯥ ꯇꯥꯔꯦ ꯇꯥꯔꯦ ꯇꯥꯔꯦ ꯇꯥꯔꯦ
ꯀꯩꯗꯧꯏꯅꯣ ꯀꯩꯗꯧꯔꯤꯅꯣ
ꯑꯩꯔꯣ ꯑ ꯁꯨꯝ ꯂꯤꯂꯥ ꯑꯃ ꯌꯦꯡꯉꯝꯕꯅꯤꯗ
ꯀꯩ ꯀꯥ ꯌꯦꯡꯉꯤꯅꯣ
ꯑꯩꯈꯣꯏ ꯁꯤꯗ ꯂꯤꯂꯥ ꯃꯃꯤꯡꯗꯤ ꯈꯪꯗ꯭ꯌꯦ ꯍꯧꯖꯤꯛꯀꯤ ꯁꯤꯟꯁꯤꯗ ꯅꯨꯄꯤ ꯑꯃ ꯐꯅꯦꯛ ꯕ꯭ꯂꯨ ꯁꯦꯠꯂꯒ ꯐꯨꯔꯤꯠ ꯕ꯭ꯂꯦꯛ ꯑꯝ ꯂꯤꯠꯂ ꯅꯣꯡꯃꯩ ꯀꯟ ꯀꯥꯞꯄꯤ
ꯎꯝ ꯀꯩꯅꯣ ꯍꯥꯏꯁꯤꯕꯣ ꯂꯤꯂꯥꯕ
ꯑꯥ
ꯎꯝ
ꯍꯧꯖꯤꯛꯀꯥꯟꯗꯤ ꯀꯩꯅꯣꯗ ꯑ ꯑꯁꯦꯡꯕ ꯔꯤꯌꯦꯂꯤꯇꯤ ꯑꯣꯏꯅ ꯂꯝꯄꯥꯛꯇ ꯀꯩꯗ ꯂꯤꯂꯥꯗꯣ ꯌꯦꯡꯕ ꯐꯪꯗ꯭ꯔꯦ ꯑꯗꯨꯗꯨꯒꯤ ꯀꯩꯅꯣꯗ ꯂꯝꯕꯤꯗ ꯑ ꯂꯝꯕꯤꯗ ꯍꯥꯏꯔꯦ ꯇꯤꯚꯤꯗ ꯀꯩꯅꯣ ꯇꯧꯔꯒ ꯁꯨꯝ ꯊꯥꯔꯛꯄꯗꯣ ꯑꯗꯨꯗꯣ ꯑꯣꯏꯅ ꯌꯦꯡꯉꯒ ꯂꯩꯌꯦ
ꯀꯩꯅꯣ ꯇꯧꯅꯤ ꯍꯥꯏꯕꯅꯦ ꯑꯥ ꯇꯥꯡ ꯇꯔꯥꯅꯤꯊꯣꯏꯗ ꯀꯩꯅꯣ ꯂꯤꯂꯥ ꯂꯩ ꯍꯥꯏꯕꯅꯦ
ꯇꯥꯡ ꯇꯔꯥꯅꯤꯊꯣꯏꯗ ꯌꯦꯡꯗꯗꯤ ꯀꯩꯅꯣ ꯍꯥꯏꯗꯤ ꯌꯥꯝ ꯇꯥꯡ ꯇꯥꯡ ꯇꯧꯕꯅꯤꯅ ꯂꯦꯝ ꯃꯥꯡꯍꯟ ꯌꯥꯕ ꯅꯠꯇꯦ ꯌꯦꯡ ꯌꯦꯡꯗꯣꯏꯅꯤ ꯅꯪ ꯌꯦꯡ ꯆꯠꯂꯣꯏꯗ꯭ꯔꯣ
ꯆꯠꯇꯣꯏꯅꯦ ꯆꯠꯁꯤ ꯀꯩꯅꯣ
ꯎꯝ ꯆꯠꯁꯦ ꯆꯠꯁꯦ ꯑꯗꯣ ꯍꯧꯔꯝꯃꯣ ꯆꯠꯃꯤꯟꯅꯁꯦ
ꯑꯥ ꯂꯤꯂꯥꯒ ꯌꯦꯡꯗ ꯀꯨꯏꯔꯦ ꯀꯩꯅꯣ ꯆꯍꯤ ꯀꯌꯥ ꯁꯨꯔꯦ ꯂꯤꯂꯥ ꯌꯦꯡꯗꯕ
ꯎꯝ ꯅꯨꯃꯤꯠꯂꯩꯒ ꯇꯨꯞꯄꯒ ꯉꯁꯤꯁꯦ ꯀꯪꯂꯥ ꯆꯠꯁꯦꯅ ꯍꯥꯏꯅꯕꯗꯣ ꯇꯣꯛꯑ ꯃꯥꯜꯂꯦꯅꯦ
ꯈꯪꯗꯦ ꯃꯧꯈꯩꯗꯤ ꯍꯥꯏꯅꯩ ꯍꯥꯏꯅꯕ ꯃꯥꯜꯂꯦ ꯉꯔꯥꯡꯁꯨ ꯍꯪꯉꯦ ꯑꯩꯅ ꯈꯪꯗꯦꯗ ꯍꯥꯏꯕꯅꯤ ꯑꯗꯨ ꯃꯣꯏ ꯀꯩꯅꯣ ꯆꯠꯇꯧ ꯃꯥꯥꯟꯗꯦ ꯑꯗꯣ ꯏꯅꯃꯥ ꯃꯉꯥꯜꯂꯩꯃꯗꯤ ꯆꯠꯇꯧꯕ ꯃꯥꯜꯂꯦ
ꯑꯣ ꯃꯊꯟ ꯀꯅꯥ ꯍꯥꯞꯇꯣꯏꯕ ꯃꯥꯗꯤ
ꯑꯉꯥꯡꯈꯩ ꯄꯨꯔ ꯆꯠꯇꯣꯏꯔꯦ ꯈꯪꯗꯦ ꯉꯔꯥꯡ ꯀꯤꯌꯥꯝꯕꯅ ꯍꯌꯦꯡꯗꯤ ꯀꯪꯂꯥꯗ ꯆꯠꯂꯨꯗꯣꯏꯅꯦ ꯑꯩꯈꯣꯏ ꯃꯥꯒꯅ ꯇꯨꯏꯁꯟꯗ ꯍꯥꯏꯔꯝꯕꯅꯦ
ꯎꯝ ꯃꯥ ꯈꯪꯉꯝꯃꯣꯏꯌꯦ
ꯎꯝ
ꯑꯁ ꯀꯩꯅꯣ ꯌꯦꯡꯕ ꯆꯠꯅꯤꯡꯗ꯭ꯔꯣ ꯁꯤꯔꯣꯏ ꯂꯤꯂꯤ ꯌꯦꯡꯕ
ꯆꯠꯅꯤꯡꯉꯦ ꯑꯩꯁꯦ ꯑꯝꯇꯪ ꯗ꯭ꯔꯤꯝꯅꯦ ꯑꯝꯇꯪ ꯆꯠꯂꯗꯤꯅ ꯑꯗꯨ ꯆꯠꯄ ꯐꯪꯗ꯭ꯔꯦ
ꯐꯪꯗ꯭ꯔꯦꯗꯀꯣ ꯁꯤꯔꯣꯏ ꯂꯤꯂꯤ ꯌꯦꯡꯕ ꯑꯝ ꯆꯠꯅꯤꯡꯉꯦ ꯍꯥꯏꯕ ꯑꯩꯁꯨ
ꯀꯔꯤ ꯊꯥꯗꯅꯣ ꯃꯥ ꯑꯗꯨ ꯌꯦꯡꯕ ꯆꯠꯅꯕꯗꯣ
ꯎꯝ ꯅꯤꯡꯊꯝ ꯊꯥꯗꯗꯤ ꯑꯣꯏꯅꯕꯅꯦ
ꯎꯝ ꯆꯠꯅꯤꯡꯉꯦ
ꯑꯣꯏꯗꯥꯏꯅꯦ ꯏꯪꯊꯝꯊꯥꯗ ꯋꯤꯟꯇꯔꯗ ꯑꯣꯏꯅꯕꯅꯦ ꯋꯤꯟꯇꯔꯗ ꯑꯥ
ꯆꯠꯅꯤꯡꯉꯦꯗꯣ ꯆꯠꯐꯪꯗ꯭ꯔꯦ ꯑꯗꯣ ꯑꯃꯨꯛ ꯃꯊꯪ ꯍꯟꯗꯛ ꯆꯍꯤꯁꯦ ꯑꯃꯨꯛꯇꯪꯗꯤ ꯆꯠꯊꯣꯛꯎꯕꯗꯤ ꯌꯥꯕꯅꯦ
ꯎꯝ ꯆꯠꯂꯨꯁꯤꯔꯣ ꯍꯟꯗꯛ ꯆꯍꯤꯗ ꯑꯣꯏꯅ
ꯌꯥꯏꯌꯦ ꯆꯠꯂꯨꯁꯦ ꯀꯩꯅꯣꯒ ꯇꯧꯔꯒ ꯍꯥꯏꯗꯤ ꯑꯩꯈꯣꯏ ꯁꯤꯗꯩ ꯆꯠꯄꯗꯨꯗꯤ ꯂꯥꯞ ꯄꯅꯤꯅꯅꯦ ꯐꯔꯛ ꯇꯥꯏꯌꯦꯕ ꯍꯥꯏꯗꯤ ꯅꯣꯡꯃꯒꯤ ꯖꯔꯅꯤ ꯑꯣꯏꯕꯗꯣ ꯑꯗꯨꯗꯨꯅ ꯀꯩꯅꯣ ꯇꯧꯁꯦ ꯃꯣꯏ ꯑꯥꯗꯁꯨ ꯔꯦꯟꯠꯀ ꯂꯩ ꯍꯥꯏꯕꯅꯦꯕ
ꯑꯥ
ꯑꯗꯨꯗꯣ ꯆꯠꯂꯒ ꯑꯥ ꯃꯣꯏꯗꯨ ꯃꯈꯣꯡꯗ ꯑꯗꯨꯗ ꯑꯗꯩ ꯅꯣꯡꯃ ꯅꯤꯅꯤꯃꯨꯛ ꯋꯥꯠꯂꯤꯉꯩꯗ ꯆꯠꯊꯣꯛꯎꯔꯦꯗꯅ ꯑꯗꯨꯒ ꯑꯥꯗ ꯑꯥ ꯄꯩꯁꯥꯗꯣ ꯀꯩꯅꯣ ꯇꯧꯔꯒ ꯈꯔꯥ ꯌꯥꯝ ꯄꯨꯔꯒꯀꯣ ꯔꯦꯟꯠꯇꯣ ꯋꯥꯏꯔꯒ ꯅꯣꯡꯃ ꯑꯥ ꯃꯣꯏ ꯆꯤꯡ ꯀꯥꯗꯣꯏꯅꯤꯅ ꯋꯥꯅꯤꯗꯅ ꯑꯃꯨꯛ ꯐꯠ ꯌꯦꯡ ꯍꯜꯂꯛꯄꯁꯨ ꯀꯥꯊꯣꯛꯎꯔꯒ ꯅꯣꯡꯉꯥꯜꯂꯒꯨꯝꯕ ꯍꯜꯂꯛꯁꯦ ꯏꯪꯅ ꯊꯞꯅ
ꯑꯥ ꯍꯣꯏ ꯌꯥꯏꯌꯦ ꯑꯝꯇꯪ ꯆꯠꯅꯤꯡꯕꯅꯦꯕ ꯁꯤꯔꯣꯏ ꯂꯤꯂꯤꯗꯣ
ꯃꯥꯅꯦ ꯑꯗꯣ ꯀꯅꯥ ꯀꯅꯥ ꯌꯥꯔꯛꯀꯅꯤ ꯆꯠꯄꯁꯦ
ꯑꯥ ꯑꯩꯈꯣꯏ ꯏꯅꯝꯃ ꯃꯧꯁꯤꯡꯗꯤ ꯌꯥꯔꯛ ꯑꯔꯣꯏꯕ
ꯑꯥ
ꯑꯥ ꯀꯩꯅꯣꯒꯨꯝꯕ ꯑꯣꯏꯅ ꯆꯠꯁꯦ ꯃꯧꯗꯤ ꯌꯥꯔꯛꯑꯔꯣꯏ
ꯑꯥ
ꯑꯥ ꯑꯩꯈꯣꯏ ꯏꯌꯥꯝꯕ ꯍꯣꯏ ꯈꯔꯥ ꯌꯥꯎꯗ꯭ꯔꯗꯤ ꯅꯨꯄꯥ ꯌꯥꯎꯗ꯭ꯔꯗꯤ ꯅꯨꯡꯉꯥꯏꯔꯣꯏꯗꯅꯀꯣ
ꯎꯝ ꯅꯨꯡꯉꯥꯏꯔꯣꯏ ꯑꯗꯣ ꯅꯣꯏ ꯀꯩꯅꯣꯍꯣꯏ ꯍꯧꯁꯦ ꯅꯣꯏ ꯗꯥ ꯔꯥꯍꯨꯜ ꯍꯣꯏ ꯍꯧꯕ ꯌꯥꯔꯛꯀꯗ꯭ꯔꯣ
ꯌꯥꯔꯛꯀꯅꯤ ꯑꯗꯨꯅꯦ ꯃꯣꯏ ꯅꯨꯄꯥ ꯎꯝ
ꯃꯣꯏ ꯃꯣꯏ ꯇꯥ ꯈꯣꯏꯃꯨ ꯍꯣꯏꯗꯣ ꯃꯣꯏꯗꯤ ꯊꯥꯏꯅ ꯃꯣꯏ ꯒꯥꯔꯤꯗꯣ ꯑꯩꯈꯣꯏꯒꯤ ꯃꯣꯏꯗꯤ ꯁꯥꯡꯊꯧꯕꯤ ꯍꯤꯃꯥꯂꯌꯥꯒ ꯂꯩꯗꯅ ꯑꯗꯨꯗ ꯇꯧꯔꯒ ꯆꯠꯂꯒ ꯀꯩꯅꯣ ꯇꯧꯔꯒ ꯆꯠꯀꯅꯦꯕ ꯃꯣꯏ ꯉꯥꯛꯇ ꯑꯗ ꯃꯣꯏꯒꯨꯝ ꯆꯠꯂꯗꯤ ꯃꯣꯏ ꯆꯠꯄꯗ ꯌꯥꯎꯔꯛꯀꯦ ꯀꯦ ꯍꯥꯏꯔ ꯍꯥꯏꯅꯔꯁꯨꯀꯣ ꯑꯗꯨꯃꯥꯏꯅ ꯇꯧꯁꯦ
ꯍꯣꯏ ꯑꯗꯨꯃꯥꯏꯅ ꯆꯠꯂꯁꯦ ꯑꯗꯣ ꯃꯣꯏ ꯁꯥꯠꯄ ꯁꯤꯔꯣꯏ ꯂꯤꯂꯤ ꯁꯥꯠꯄꯗꯣ
ꯎꯝ
ꯆꯤꯡꯗꯣ ꯆꯤꯡ ꯄꯥꯂꯣꯟ ꯍꯥꯏꯗꯤ ꯆꯤꯡ ꯃꯥꯏꯗ ꯁꯥꯠꯇꯣꯏ ꯅꯠꯇ꯭ꯔꯣ
ꯃꯥꯅꯦ ꯑꯥ ꯆꯤꯡꯗꯣꯟꯗ ꯁꯥꯠꯄ ꯃꯥꯜꯂꯦ
ꯑꯣ ꯆꯤꯡꯗꯣꯟꯗ ꯑꯗꯨ ꯀꯌꯥꯝꯅ ꯄꯥꯛꯅ ꯁꯥꯠ ꯆꯥꯅꯣ ꯆꯤꯡ ꯃꯐꯝ ꯑꯃꯈꯛꯇꯪ ꯁꯥꯠꯂꯤꯔꯥ ꯅꯠꯇ꯭ꯔꯒ ꯆꯤꯡ ꯂꯣꯏꯅ ꯊꯨ ꯁꯥꯠ ꯆꯥꯜꯂꯕ
ꯑꯩꯅ ꯁꯨꯝ ꯈꯟꯕꯗꯀꯣ ꯃꯣꯏꯒꯤꯗꯣ ꯆꯤꯡꯃꯥꯏ ꯑꯣꯏꯅ ꯄꯥꯛꯅ ꯁꯥꯠꯄꯗꯤ ꯃꯥꯟꯗꯦꯕ ꯆꯤꯡꯁꯦ ꯀꯥꯈꯠꯂꯛꯄ ꯀꯥꯟꯁꯤꯗ ꯇꯧꯟꯖꯀꯣ ꯑꯃ ꯎꯝ ꯑꯅꯤ ꯏꯁꯥ ꯂꯟ ꯂꯟꯅ ꯑꯍꯨꯝ ꯏꯁꯥꯅ ꯇꯥꯝꯅ ꯇꯥꯝꯅ ꯑꯗꯨꯝ ꯄꯥꯝꯕꯤꯗꯣ ꯈꯔ ꯈꯔ ꯑꯗꯨꯝ ꯍꯧꯕꯗꯣ
ꯑꯥ
ꯑꯗꯨꯃꯥꯏꯅ ꯃꯥꯜꯂꯦ ꯍꯦꯛꯇ ꯄꯥꯛꯇꯛꯅꯅ ꯉꯁꯥꯏꯒꯤ ꯁꯟꯐ꯭ꯂꯥꯋꯔ ꯐꯥꯔꯝ ꯀꯥꯏꯅ ꯇꯧꯔꯒ ꯄꯥꯛꯇꯛꯅꯔ ꯌꯥꯝꯒꯦꯔꯥ ꯌꯥꯝꯃꯣꯏꯔꯥ ꯆꯥꯎꯒꯦꯔꯥ ꯆꯥꯎꯋꯦꯔꯥ ꯄꯥꯛꯇꯛꯅꯅ ꯍꯧꯋꯤꯗꯅ ꯑꯗꯨ ꯑ ꯑꯗꯨꯃꯥꯏꯅ ꯅꯠꯇꯕꯤꯗ ꯂꯟ ꯂꯟꯅ ꯇꯥꯡ ꯇꯥꯡꯅ ꯍꯧꯕꯗꯣ ꯑꯗꯨ ꯃꯥꯂꯦ
ꯑꯣ ꯂꯟꯅꯥ ꯂꯟꯅꯥ ꯍꯧꯕꯗꯣ
ꯎꯝ
ꯑꯩꯗꯤ ꯆꯤꯡꯗꯨꯃ ꯍꯦꯛꯇ ꯄꯥꯛꯑꯒ ꯍꯧꯔꯁꯤꯅꯤ ꯑꯁ ꯑꯁꯦꯡꯕ ꯌꯦꯡꯅꯤꯡꯉ ꯌꯥꯝꯅ ꯆꯠꯅꯤꯡꯉꯦ
ꯑꯗꯣ ꯈꯪꯗꯦꯗ ꯆꯠꯇ꯭ꯔꯤꯕꯅꯤꯅ ꯐꯖꯅꯗꯤ ꯍꯥꯏꯗꯤ ꯁꯨꯝ ꯃꯤꯅꯒ ꯐꯣꯟꯗ ꯊꯥꯒꯠꯂꯛꯄ ꯂꯩꯗꯅ ꯑꯗꯨꯝꯕꯗꯣ ꯎꯕꯗ ꯍꯥꯏꯔꯤꯅꯦ ꯑꯩꯁꯨ ꯅꯨꯡꯁꯥꯁꯤꯁꯨ ꯁꯥꯕꯅ ꯂꯣꯏꯔꯦ ꯎꯔꯨꯝꯗ ꯂꯦꯞꯇꯕꯁꯨ ꯀꯤꯖꯔꯦ ꯑꯩꯁꯦ
ꯎꯝ ꯑꯩꯁꯨ ꯁꯥꯏ ꯏꯕꯦꯝꯃꯥ ꯁꯤꯔꯣꯏ ꯂꯤꯂꯤꯒ ꯁꯣꯏ ꯂꯤꯂꯤꯒ ꯌꯦꯡꯉꯒ
ꯎꯝ
ꯐꯣꯇꯣꯒ ꯀꯥꯞꯄꯒ ꯀꯣ ꯃꯦꯃꯣꯔꯤꯒꯤ ꯑꯣꯏꯍꯧꯗꯅ ꯑꯣꯏꯍꯧꯋꯤꯗꯅ ꯑꯃꯨꯛꯇꯪ ꯑꯣꯏꯔꯁꯨ ꯆꯠꯅꯤꯡꯕꯗꯣ ꯆꯠꯄ
ꯆꯠꯂꯨꯔꯒ ꯍꯥꯏꯗꯤ ꯄꯨꯟꯁꯤꯁꯤꯗ ꯑꯗꯨ ꯑꯃꯗꯤ ꯍꯥꯏꯗꯤ ꯃꯅꯤ ꯃꯄꯨꯔꯒꯤꯗꯤ ꯑꯗꯨꯗꯣ ꯌꯥꯝꯅ ꯏꯁꯄꯤꯁꯦꯜ ꯑꯣꯏꯕ ꯀꯩꯅꯣꯝꯅꯤꯅ ꯑꯗ ꯑꯦ ꯑꯗꯨꯗꯣꯝꯗꯤ ꯑꯩ ꯄꯨꯟꯁꯤ ꯃꯌꯥꯝ ꯂꯛꯆꯗ꯭ꯔꯁꯨ ꯑꯩ ꯑꯃꯨꯛꯇꯪꯗꯤ ꯆꯠꯂꯨꯔꯦꯍꯦ ꯁꯨꯃꯥꯏ ꯁꯨꯃꯥꯏꯅ ꯇꯧꯕꯅꯤ ꯀꯥꯏꯅ ꯑꯋꯥ ꯅꯨꯡ
ꯍꯣꯏ ꯑꯋꯥ ꯅꯨꯡꯉꯥꯏꯗꯣ ꯑꯃꯨꯛꯇꯪ ꯑꯗꯣ ꯌꯥꯅꯤ ꯅꯠꯇ꯭ꯔꯥꯁꯨ ꯑꯃꯨꯛꯇꯪꯗꯤ ꯆꯠꯄ ꯀꯩꯁꯨ ꯀꯥꯏꯗꯦꯕ ꯃꯅꯤꯄꯨꯔꯒꯤ ꯀꯩꯅꯣꯝ ꯑꯃ ꯆꯠ ꯀꯩꯅꯕ ꯑꯩꯈꯣꯏꯗꯤ ꯁꯨꯡꯛꯄꯪ ꯐꯪꯉꯣꯏꯗꯣꯏꯔꯤꯕ ꯐꯤꯕꯝꯅꯦꯕ ꯑꯩꯈꯣꯏꯗꯤ ꯐꯪꯉꯣꯏꯗꯕꯒꯤ ꯐꯤꯕꯝꯅꯤꯅ ꯆꯠꯅꯤꯡꯉꯦ ꯍꯥꯏꯕ
ꯆꯠꯅꯤꯡꯉꯦ ꯆꯠꯅꯕ ꯇꯧꯁꯦ ꯌꯥꯔꯤꯈꯩꯗꯤ ꯑꯍꯟ ꯑꯣꯏꯗ꯭ꯔꯤꯉꯩꯁꯤꯗ ꯅꯍꯥ ꯑꯣꯏꯔꯤꯀꯥꯟꯁꯤꯗ
ꯑꯗꯨꯅꯦ ꯆꯠꯄꯕꯨ ꯐꯪꯗꯣꯔꯤꯕ꯭ꯔꯥ ꯈꯪꯗꯦ
ꯈꯪꯗꯦ ꯈꯪꯗꯦ
ꯎꯈ꯭ꯔꯨꯜꯗ ꯀꯣ ꯎꯈ꯭ꯔꯨꯜꯗ ꯍꯟꯗꯛ ꯑ ꯌꯥꯝ ꯎꯈ꯭ꯔꯨꯜꯒꯤ ꯂꯝꯁꯦ ꯌꯥꯝ ꯅꯨꯡꯉꯥꯏꯌꯦꯅ ꯍꯥꯏꯌꯦ ꯌꯥꯝ ꯏꯪꯉꯥꯒ ꯌꯥꯝꯅ ꯏꯪ ꯏꯪ ꯂꯥꯎꯔꯒ ꯌꯥꯝ ꯅꯨꯡꯉꯥꯏ ꯐꯖꯩ ꯍꯥꯏꯌꯦꯕ ꯆꯠꯅꯤꯡꯉꯦ ꯑꯗꯨꯁꯨ ꯎꯈ꯭ꯔꯨꯜ ꯆꯠꯅꯤꯡꯉꯦ
ꯎꯈ꯭ꯔꯨꯜꯁꯤ ꯆꯠ ꯑꯗꯣ ꯑꯩꯈꯣꯏꯁꯦ ꯌꯦꯡꯉꯣꯅꯦ ꯏꯅꯛ ꯅꯛꯅꯀꯣ ꯍꯥꯏꯗꯤ ꯃꯅꯤ ꯃꯩꯅꯤ ꯃꯅꯤꯄꯨꯔꯁꯤꯗ ꯂꯩ ꯂꯩꯅ ꯑꯇꯣꯞꯄ ꯂꯝꯗꯤ ꯂꯥꯏꯔꯗꯅ ꯁꯤꯒꯤ ꯎꯈ꯭ꯔꯨꯜ ꯁꯦꯅꯥꯄꯇꯤ ꯇꯃꯦꯡꯂꯣꯡ ꯂꯩꯗꯅ ꯑꯝꯇ ꯆꯠꯇ꯭ꯔꯤ ꯌꯦꯡꯉꯨꯅꯦ
ꯑꯧ ꯁꯤꯁꯦ ꯑꯝꯇꯪꯗꯤ ꯆꯠꯄ ꯌꯥ
ꯂꯝꯒ ꯂꯥꯞꯄ ꯑꯗꯩ ꯅꯨꯄꯤꯒ ꯑꯣꯏꯔꯨꯕꯁꯤꯗꯅꯦ
ꯎꯝ ꯅꯨꯄꯥ ꯑꯣꯏꯇꯥꯔꯗꯤ ꯑꯃꯨꯛꯁꯨ ꯐꯠ ꯐꯠ ꯆꯠꯈꯤ ꯌꯥꯕ
ꯃꯥꯅꯦ ꯑꯩꯈꯣꯏꯒꯩ ꯍꯧꯅꯔꯒ ꯑꯗꯩ ꯑꯍꯟꯈꯩꯅꯁꯨ ꯀꯩꯁꯨ ꯑꯦ ꯁꯣꯛꯅꯤ ꯈꯣꯠꯅꯤ ꯈꯤꯇꯪ ꯄꯥꯈꯠꯂꯁꯨ ꯈꯔ ꯐꯩꯕ ꯑꯩꯈꯣꯏ ꯅꯨꯄꯤꯒꯑꯣꯏꯕꯅꯤꯅ ꯆꯠꯈꯤꯕꯁꯦ
ꯆꯠꯄꯁꯦ
ꯃꯣꯏꯁꯨ ꯍꯦꯛ ꯊꯥꯗꯣꯛꯅꯤꯡꯗꯕ
ꯁꯦꯅꯥꯄꯇꯤꯁꯨ ꯌꯥꯝ ꯐꯖꯩ ꯍꯥꯏꯌꯦ
ꯎꯝ ꯆꯠꯅꯤꯡꯉꯦ
ꯑꯗꯨꯝ ꯃꯣꯏ ꯎꯈ꯭ꯔꯨꯜ ꯁꯦꯅꯥꯄꯇꯤ ꯆꯥꯟꯗꯦꯜꯒ ꯑꯗꯨꯝ ꯊꯪꯅꯔꯒ ꯂꯝꯗꯣ ꯐꯥꯛ ꯆꯠꯅꯖꯥꯠꯂꯥ ꯅꯠꯇ꯭ꯔꯥꯒꯅ ꯂꯥꯏꯟꯗꯣ ꯀꯩꯅꯣ ꯇꯧ ꯖꯠꯂꯕ ꯃꯥꯥꯟꯅꯗꯤꯌꯦ
ꯑꯩ ꯆꯥꯟꯗꯦꯜꯁꯤꯅ ꯄꯂꯦꯜ ꯂꯣꯝꯗ ꯑꯁꯣꯝ ꯀꯩꯅꯣꯔꯣꯝꯗ ꯂꯩꯒ꯭ꯔꯦꯗꯅ ꯑꯗꯩ ꯑ ꯑꯃꯨꯛ ꯎꯈ꯭ꯔꯨꯜꯁꯤꯅ ꯀꯩꯅꯣꯔꯣꯝꯗ ꯂꯩꯕ ꯃꯥꯜꯂꯦ ꯑꯁꯣꯝ ꯀꯔꯣꯝ ꯁꯥꯏꯠ ꯍꯥꯏꯗꯣꯏꯅꯣꯅꯦ ꯃꯃꯥꯡ ꯍꯥꯏꯗꯣꯏꯔꯣ ꯈꯪꯗ꯭ꯔꯦꯗ ꯑꯩ ꯃꯥꯏꯀꯩꯒ ꯒ꯭ꯌꯥꯟ ꯃꯦꯟ ꯇꯥꯗꯦ
ꯑꯣ ꯂꯥꯏꯟ ꯃꯥꯟꯅꯗꯦꯕ ꯑꯝꯇ ꯑꯗꯣ ꯅꯨꯡꯉꯥꯏꯕꯁꯨ ꯃꯥꯟꯅꯔꯝꯃꯣꯏ ꯑꯗꯨꯗꯤꯀꯣ
ꯎꯝ ꯃꯥꯟꯅꯔꯝꯃꯣꯏ ꯑꯗꯣ ꯎꯍ ꯎꯈ꯭ꯔꯜꯒꯁꯦ ꯍꯥꯟꯅꯗꯤ ꯑꯃꯨꯛ ꯌꯥꯝ ꯆꯥꯎꯔꯝꯃꯤꯗꯅ ꯑꯗꯩ ꯑꯃꯨꯛ ꯍꯧꯖꯤꯛ ꯀꯥꯝꯖꯣꯡ ꯀꯥꯏꯅ ꯗꯤꯁꯇ꯭ꯔꯤꯛꯇꯣ ꯇꯣꯉꯥꯟꯅ ꯑꯃꯛ ꯄꯤꯛ ꯄꯤꯛꯅ ꯈꯥꯏꯗꯣꯛꯈꯤꯕꯗꯣ
ꯑꯥ
ꯑꯗꯨꯗꯨꯅ ꯈꯪꯗꯦ ꯄꯤꯛꯁꯜꯂꯕꯅꯤꯅ
ꯎꯈ꯭ꯔꯨꯜ ꯁꯨ ꯑꯃꯨꯛ ꯄꯤꯁꯜꯂꯕ
ꯄꯤꯛꯁꯟꯕ ꯍꯥꯏꯁꯦ ꯂꯝꯗꯗꯤ ꯄꯤꯛꯁꯟꯕ ꯀꯩꯁꯨ ꯅꯠ ꯇꯦꯗꯥ ꯑꯗꯨꯒ ꯃꯣꯏꯒꯤ ꯃꯐꯝꯗꯣ ꯈꯥꯏꯗꯣꯛꯑꯕꯅꯤꯅ ꯃꯤꯁꯨ ꯇꯣꯉꯥꯟ ꯇꯣꯉꯥꯟ ꯂꯩꯔꯛ ꯄꯅꯤꯅ ꯑꯦ ꯁꯤꯗꯤ ꯑꯩꯈꯣꯏꯔꯣꯝꯅꯤ ꯍꯥꯏꯗꯤ ꯃꯣꯏꯔꯣꯝ ꯖꯒꯥꯗꯨꯅ ꯇꯣꯉꯥꯟꯅ ꯀꯩꯅꯣꯝ ꯍꯦꯛ ꯁꯥꯒ꯭ꯔꯖꯨ ꯅꯠꯇ꯭ꯔꯥ ꯑꯗꯨꯃꯥꯏꯅ
ꯑꯗꯨꯃꯥꯏꯟ ꯇꯧꯔꯝꯃꯅꯤ ꯑꯗꯨꯗꯤ
ꯎꯝ
ꯍꯣ ꯍꯣꯏ ꯐꯔꯦ ꯐꯔꯦ ꯆꯥꯛ ꯏꯁꯤꯡ ꯆꯥꯔꯕꯣ
ꯆꯥꯛꯁꯦ ꯆꯥꯔꯦ
ꯀꯩ ꯍꯦꯟꯖꯥꯡ ꯆꯥꯔꯒꯦ
ꯉꯁꯤꯗꯤ ꯁꯧꯒ꯭ꯔꯤ ꯑꯃ ꯊꯣꯡꯖꯜꯂꯦ ꯑꯗꯨꯒ ꯍꯋꯥꯏ ꯑꯁꯥꯡꯕꯤꯗꯣ ꯃꯔꯥꯡ ꯌꯥꯝ ꯀꯥꯏꯔꯦ ꯍꯟꯗꯛꯇꯤ ꯑꯗꯨꯗꯣ ꯑꯃꯨꯛ ꯊꯥꯎ ꯉꯧꯁꯜꯂꯦ
ꯐꯔꯦ ꯐꯔꯦ ꯑꯍꯥꯎ ꯑꯍꯥꯎ ꯆꯥꯗꯅ ꯃꯈꯟ ꯃꯈꯟ ꯀꯥꯂꯦꯟꯒꯤ ꯃꯈꯟ ꯃꯈꯟ ꯆꯥꯔꯤꯁꯦ ꯐꯔꯦ ꯍꯦꯟꯖꯥꯡ
ꯎꯝ
ꯐꯔꯦ ꯐꯔꯦ ꯑꯩꯁꯨ ꯊꯝꯅꯕ ꯇꯧꯔꯒꯦ ꯑꯗꯨꯗꯤ
ꯑꯣ ꯍꯣꯏ ꯍꯣꯏ ꯊꯝꯃꯣ ꯊꯝꯃꯣ
ꯎꯝ ꯍꯣꯔꯦꯟ ꯑꯃꯨꯛ ꯁꯥꯟꯅꯔꯁꯤ
ꯎꯝ ꯎꯝ
ꯎꯝ ꯊꯝꯃꯦ ꯊꯝꯃꯦ
ꯍꯣꯏ ꯍꯣꯏ